ꯍꯦꯜ
ꯎꯝ ꯇꯥꯏꯌꯦꯌꯦ
ꯄꯤꯊꯤ ꯗꯧꯔꯅꯤ
ꯑꯩꯁꯦ ꯀꯩꯅꯣ ꯇꯧꯔꯝꯕꯅꯦꯕ ꯑꯆꯥꯔ ꯑꯆꯥꯔ ꯁꯦꯝꯃꯝꯕꯅꯦ ꯍꯩꯅꯧ ꯑꯆꯥꯔ ꯍꯧꯖꯤꯛꯇꯤ ꯍꯩꯅꯧꯒꯤ ꯃꯇꯝꯅꯤꯅꯤꯅ ꯑꯗꯨꯒꯤ ꯅꯪ ꯅꯍꯥꯟ ꯃꯃꯥꯡ ꯆꯍꯤꯗ ꯑꯩꯅ ꯁꯦꯝꯕꯒꯤꯗꯣ ꯀ ꯀꯃꯥꯏꯅ ꯁꯦꯝꯕꯅꯣ ꯈꯣꯠꯄꯅꯣꯅ ꯍꯪꯕꯗꯣ ꯑꯩ ꯅꯪꯉꯣꯟꯗ ꯈꯔ ꯍꯧꯖꯤꯛ ꯍꯩꯅꯧꯁꯨ ꯂꯩꯔꯤꯀꯥꯟꯗ ꯅꯪꯁꯨ ꯁꯦꯝꯕ ꯌꯥꯅꯕ ꯈꯔ ꯍꯥꯏꯒꯦꯅ ꯇꯧꯔꯛꯄꯅꯤꯗ ꯅꯪ ꯉꯍꯥꯟꯗꯒꯤ ꯇꯧꯔꯛꯀꯦꯅ ꯇꯧꯕꯁꯦ ꯁꯦ ꯁꯨꯛꯂꯪ ꯁꯪꯗꯕ ꯁꯣꯝꯗ ꯑꯃ ꯑꯃ ꯆꯠꯊꯣꯛ ꯆꯠꯁꯤꯟ ꯇꯧꯅꯩ ꯀꯥꯟꯗ
ꯑꯣ ꯌꯥꯏꯌꯦꯦ ꯌꯥꯏꯑꯦ ꯍꯥꯏꯗꯤ ꯑꯗꯨꯝ ꯍꯥꯏꯕꯤꯔꯛꯑꯣ ꯏꯆꯦꯅ ꯍꯥꯏꯗꯤ ꯁꯨꯝ ꯏꯆꯦꯒꯤ ꯍꯥꯏꯗꯤ ꯁꯨꯝ ꯈꯪꯕꯈꯩꯗꯣ ꯑꯩꯁꯨ ꯑꯗꯨꯗꯣ ꯁꯨꯝ ꯃꯇꯧ ꯇꯝꯃꯒ ꯍꯥꯏꯗꯤ ꯁꯦꯝꯅꯕ
ꯎꯝ ꯅꯣꯏ ꯌꯨꯝꯗ ꯍꯩꯅꯧ ꯄꯥꯟꯕ꯭ꯔꯣ
ꯄꯥꯜꯂꯦ
ꯍꯩꯅꯧ ꯀꯔꯝꯕ ꯍꯩꯅꯧ ꯄꯥꯟꯒꯦ
ꯑꯩꯈꯣꯏꯒꯤꯗꯤ ꯍꯥꯏꯗꯤ ꯍꯥꯏꯗꯤ ꯁꯨꯝ ꯑꯩꯈꯣꯏꯒꯤ ꯑꯣꯏꯕ ꯍꯥꯏꯗꯤ ꯁꯨꯝ ꯍꯥꯟꯅꯗꯒꯤ ꯍꯧꯔꯛꯄ ꯍꯥꯏꯗꯤ ꯎ ꯑꯆꯧꯕꯗ ꯄꯥꯟꯕ ꯍꯩꯅꯧꯁꯦ
ꯑꯥ
ꯁꯒꯨꯝꯕꯁꯤꯗꯤ ꯄꯥꯟꯗꯦ ꯑꯗꯩ ꯑꯩꯈꯣꯏꯗ ꯄꯥꯜꯂꯤꯁꯦ ꯍꯥꯏꯗꯤ ꯍꯩꯅꯧ ꯃꯈꯜ ꯑꯃꯇꯪ ꯑꯣꯏꯗ ꯇꯦꯕꯀꯣ ꯍꯥꯏꯗ ꯇꯣꯉꯥꯟ ꯇꯣꯉꯥꯟ ꯍꯩꯅꯧ ꯄꯥꯝꯕꯤꯁꯦ ꯎ ꯍꯩꯅꯧ ꯄꯥꯝꯕꯤ ꯇꯔꯨꯛꯃꯨꯛ ꯄꯥꯜꯂꯦꯕ ꯑꯗꯣ ꯃꯣꯏ ꯇꯔꯨꯛꯃꯛꯁꯦ ꯍꯥꯏꯗꯤ ꯑꯝꯇ ꯃꯥꯟꯅꯗꯦꯕ ꯍꯥꯏꯗꯤ ꯍꯩꯅꯧ ꯃꯈꯜ ꯃꯈꯜ ꯃꯑꯣꯡꯈꯩꯁꯦ
ꯎꯝ
ꯑꯗꯨꯅꯤ ꯑꯗꯨꯃꯥꯏꯅ ꯄꯥꯜꯂꯦ
ꯑꯗꯣ ꯍꯩꯅꯧ ꯃꯈꯜꯗꯣ ꯍꯥꯏꯗꯤ ꯀꯩ ꯀꯩꯅꯣ ꯍꯥꯏꯗꯤ ꯍꯩꯅꯧꯁꯦ ꯃꯅꯝ ꯅꯝꯕ ꯑꯃꯁꯨ ꯃꯅꯝ ꯑꯃ ꯀꯩꯅꯣꯃ ꯅꯝꯕ ꯑꯃꯁꯨ ꯂꯩꯗꯅ ꯑꯗꯨ ꯑꯗꯨ ꯑꯣꯏꯕ꯭ꯔꯥ
ꯍꯣꯏ ꯑꯗꯨꯃꯥꯏꯅ ꯇꯧꯕꯁꯨ ꯌꯥꯎꯋꯦꯕꯀꯣ ꯑꯗꯨꯗꯨꯒ ꯑꯅꯝꯕꯅ ꯑꯩꯈꯣꯏꯗ ꯄꯥꯜꯂꯤꯕ ꯍꯩꯅꯧꯈꯩꯁꯦ ꯍꯥꯏꯗꯤ ꯎꯗ ꯃꯨꯟꯗꯕ ꯍꯩꯅꯧ ꯂꯩꯗꯅ ꯍꯥꯏꯗꯤ ꯃꯣꯏ ꯃꯄꯨꯡ ꯐꯥꯔꯀꯥꯟꯗ ꯁ꯭ꯀꯨꯜꯁꯦ ꯑꯃꯁꯨ ꯈꯤꯇꯪ ꯑꯣꯜꯂꯛꯄ ꯀꯥꯟꯗ ꯍꯥꯏꯗꯤ ꯍꯦꯛꯇꯣꯛꯑꯒ ꯑꯩꯈꯣꯏꯅ ꯑꯗꯨꯝ ꯊꯝꯃꯒ ꯑꯗꯨꯝ ꯃꯨꯜꯂꯛꯑꯒ ꯍꯥꯏꯗꯤ ꯌꯥꯝꯅ ꯊꯨꯝꯗꯤ ꯊꯨꯝꯕ ꯑꯗꯨꯒꯨꯝꯕ ꯃꯈꯜꯒꯤ ꯍꯩꯅꯧ ꯉꯥꯛꯇ ꯑꯣꯏꯌꯦꯕ ꯄꯥꯝꯕꯤ ꯃꯉꯥ ꯑꯃꯗꯤ ꯑꯗꯨꯒ ꯄꯥꯝꯕꯤ ꯑꯃꯅꯅꯦ ꯌꯥꯝꯃꯗꯤ ꯆꯥꯎꯗꯕꯤꯗ ꯄꯤꯛꯇꯛ ꯄꯤꯛꯇꯛ ꯇꯧꯔꯒ ꯑꯃ ꯃꯌꯥꯝ ꯑꯃ ꯍꯥꯏꯗꯤ ꯁꯔꯤꯛ ꯍꯩꯅꯧꯒꯤ ꯃꯑꯣꯡꯗꯧꯅ ꯄꯨꯜꯂꯞ ꯄꯨꯜꯂꯞ ꯄꯥꯜꯂꯒꯅꯦ ꯃꯥꯗꯤꯒꯝ ꯎꯊꯛꯛꯇ ꯑꯗꯨꯝ ꯃꯨꯜꯂꯦ ꯑꯗꯨꯒ ꯃꯥꯗꯤ ꯃꯨꯟꯗ꯭ꯔꯤꯀꯥꯟꯗꯒꯤ ꯍꯧꯪꯉꯁꯨ ꯆꯥꯕ ꯀꯥꯟꯗ ꯍꯥꯏꯗꯤ ꯊꯨꯝꯕꯗꯣ ꯑꯗꯨꯃꯅ ꯇꯧꯋꯦ ꯑꯗꯨꯗꯨꯒ ꯃꯥ ꯍꯩꯅꯧ ꯁꯦ ꯅꯧꯔꯤꯀꯥꯟꯗ ꯑꯃ ꯃꯣꯏꯒꯤ ꯃꯅꯝ ꯑꯃ ꯅꯝꯕꯗꯣ ꯍꯥꯏꯗꯤ ꯁꯨꯝ ꯑꯩꯈꯣꯏꯒꯤ ꯎ ꯑꯆꯧꯕꯒꯤ ꯍꯩꯅꯧ ꯅꯠꯇꯕ ꯍꯥꯏꯔꯗꯤ ꯁꯤꯗ ꯅꯝꯕ ꯂꯩꯕꯗꯣ ꯑꯗꯨ ꯃꯥꯅ ꯅꯝꯕ ꯁꯦ ꯃꯣꯏ ꯑꯃ ꯑꯅꯤꯒꯨꯝꯕꯗꯤ ꯌꯥꯎꯋꯦ ꯑꯗꯨꯒ ꯑꯇꯩꯗꯤ ꯑꯗꯨꯝ ꯅꯝꯗꯦ ꯑꯗꯨꯝ ꯍꯥꯏꯗꯤ ꯍꯥꯎꯋꯦ ꯑꯗꯨꯝ ꯑꯇꯩꯗꯤ
ꯑꯣ ꯑꯗꯣ ꯑ ꯑ ꯑꯆꯥꯔꯁ ꯁꯦꯝꯕꯒꯤꯗꯤꯅꯦ ꯑꯩꯈꯣꯏꯒꯤ ꯑꯩꯈꯣꯏ ꯍꯥꯟꯅꯗꯒꯤ ꯑꯗꯨꯝ ꯄꯥꯜꯂꯛꯄ ꯃꯃꯤꯡꯗꯣ ꯍꯩꯖꯥꯎ ꯀꯥꯏꯅꯒ ꯍꯥꯏꯅꯕꯗꯣ ꯍꯖ ꯆꯥꯎ ꯀꯥꯏꯅꯕꯗꯣ ꯑꯗꯨ ꯕꯨꯏ ꯍꯩꯅꯧ ꯚꯦꯔꯥꯏꯇꯤꯗꯣ ꯑꯗꯨꯗꯨꯅ ꯁꯦꯝꯕꯅ ꯈ꯭ꯋꯥꯏꯗꯩ ꯍꯥꯎꯋꯦꯕ ꯍꯥꯏꯗꯤ ꯑꯇꯩ ꯃꯈꯜ ꯃꯈꯜꯁꯤꯡꯗꯣ ꯑꯗꯨꯝ ꯃꯅꯝ ꯃꯥꯒꯤ ꯈꯔ ꯈꯔ ꯇꯣꯉꯥꯟꯕ ꯃꯅꯝ ꯑꯃꯃꯝꯗꯤ ꯂꯣꯏ ꯂꯩꯖꯕꯅꯦꯕ ꯑꯩꯈꯣꯏꯒꯤ ꯂꯣꯀꯦꯜꯒꯤ ꯅꯠꯇꯕ ꯑꯩꯈꯣꯏꯒꯤ ꯑꯗꯨꯝ ꯕꯖꯥꯔꯗꯒꯨꯝꯕ ꯌꯣꯟꯕꯁꯤꯡ ꯈꯣ ꯑꯃ ꯂꯩꯗꯅ ꯃꯆꯨ ꯈꯖꯥꯏ ꯉꯥꯡꯕꯤ ꯑꯩꯣꯏ ꯃꯈꯜ ꯃꯈꯜ ꯂꯩꯕꯗꯣ
ꯍꯣꯏ
ꯑꯗꯨꯗꯣ ꯑꯗꯨꯗꯣ ꯂꯩꯔꯕꯗꯤ ꯅꯪ ꯁꯦꯝꯅꯤꯡꯉꯗꯤ ꯍꯧꯖꯤꯛꯀꯤ ꯑꯩꯈꯣꯏꯒꯤ ꯂꯣꯀꯦꯜꯒꯤ ꯑꯃ ꯍꯩꯖꯥꯎꯗꯨꯅ ꯁꯦꯝꯕꯅꯗꯤ ꯈ꯭ꯋꯥꯏ ꯍꯥꯎꯋꯦꯕ ꯑꯗꯨꯗꯣ ꯑꯗꯣ ꯅꯪ ꯑꯩꯈꯣꯏꯔꯣꯝꯗ ꯂꯥꯛꯎꯗꯅ ꯑꯩꯈꯣꯏꯒꯤꯗꯤ ꯃꯌꯥꯝ ꯂꯩ ꯑꯗꯨꯣ ꯅꯪ ꯈꯔ ꯂꯧ ꯅꯪ ꯑꯆꯥꯔ ꯁꯦꯝꯅꯤꯡꯉꯗꯤ
ꯍꯣꯏ ꯍꯥꯏꯗꯤ ꯌꯥꯏ ꯑꯩꯁꯨ ꯑꯗꯨꯗꯣ ꯑꯗꯨꯒꯨꯝꯕꯅ ꯁꯦꯝꯕꯕꯨꯗꯤ ꯍꯦꯟꯅ ꯁꯨꯝ ꯍꯥꯎꯕꯨꯗꯤ ꯍꯥꯎꯕꯅꯦꯕ ꯑꯗꯣ ꯍꯥꯏꯗꯤ ꯁꯨꯝ ꯀꯃꯥꯏ ꯀꯃꯥꯏꯅ ꯁꯦꯝꯒꯦ ꯑꯗꯨꯁꯨ
ꯑꯗꯣ ꯁꯦꯝꯕꯗꯣ ꯑꯩꯅ ꯃꯈꯜ ꯁꯦ ꯃꯈꯜ ꯑꯍꯨꯝ ꯁꯦꯝꯃꯦꯕ ꯃꯈꯜ ꯑꯍꯨꯝꯁꯦ ꯑꯍꯥꯟꯕꯒꯤ ꯃꯈꯜꯁꯤꯅ ꯗ꯭ꯔꯥꯏ ꯗ꯭ꯔꯥꯏ ꯇꯧꯗꯣꯏꯅꯦꯕ ꯀꯃꯥꯏꯅ ꯇꯧꯒꯦ ꯍꯥꯏꯔꯒ ꯍꯩꯅꯧꯁꯦ ꯍꯦꯛꯑꯅꯤ ꯑꯗꯨꯒ ꯆꯥꯝꯊꯣꯛꯑꯒ ꯃꯀꯨ ꯈꯣꯛꯇꯣꯛꯇꯕꯤꯗ ꯁꯣꯏꯗꯣꯏꯅꯦꯕ ꯑꯩꯈꯣꯏꯅ ꯄꯥꯝꯕ ꯁꯦꯞꯇꯨꯗ ꯁꯣꯏꯔꯒ ꯁꯣꯏꯕ ꯂꯣꯏꯔ ꯃꯇꯨꯡꯁꯤꯗ ꯊꯨꯝ ꯍꯥꯞꯄꯤꯔꯅꯤ ꯑꯗꯨꯒ ꯃꯣꯔꯣꯛ ꯍꯥꯞꯄꯤꯔꯅꯤ ꯑꯗꯨꯒ ꯑꯩꯈꯣꯏꯅ ꯃꯆꯨ ꯈꯔ ꯐꯖꯕ ꯄꯥꯝꯃꯒꯅ ꯐꯨꯗ ꯀꯂꯔꯗꯣ ꯔꯦꯠꯀꯤ ꯑꯉꯥꯡꯕꯒꯤꯗꯣ ꯑꯗꯨ ꯈꯤꯇꯪ ꯑꯃ ꯍꯥꯞꯄꯤꯔꯅꯤ ꯑꯗꯨꯒ ꯃꯕꯥꯅꯤ ꯃꯣꯏꯁꯦ ꯇꯣꯠꯁꯤꯜꯂꯅꯤꯕ ꯑꯗꯨ ꯇꯣꯠꯁꯤꯜꯂꯅꯤ ꯇꯣ ꯁꯃꯒ ꯀꯥꯟꯗ ꯃꯍꯤ ꯃꯌꯥꯝ ꯊꯣꯛꯂꯛꯀꯅꯦꯕ ꯑꯗꯨ ꯃꯍꯤꯗꯣ ꯂꯧꯊꯣꯛꯑ ꯃꯇꯨꯡꯁꯤꯗ ꯎ ꯑꯩꯈꯣꯏꯒꯤ ꯈꯔꯥꯏꯒꯨꯝꯕ ꯍꯥꯏꯗꯤ ꯐꯧꯕ ꯌꯥꯕ ꯄꯥꯇ꯭ꯔ ꯑꯃꯗꯅꯦ ꯃꯣꯏꯁꯤꯡꯁꯦ ꯑꯃꯃꯝꯃꯝ ꯁꯟꯗꯣꯛꯑꯒ ꯂꯣꯏꯅ ꯁꯟꯗꯣꯛꯄꯤꯔꯅꯤ ꯑꯗꯨꯒ ꯅꯨꯡꯁꯥꯗ ꯐꯧꯔꯅꯤ ꯑꯗꯨꯒ ꯅꯨꯡꯁꯥꯗ ꯅꯨꯃꯤꯠ ꯀꯩꯅꯣꯒꯨꯝꯕ ꯐꯧꯔꯗꯤ ꯌꯥꯅꯤ ꯅꯨꯃꯤꯠ ꯃꯉꯥꯅꯤꯒꯨꯝꯕ ꯅꯨꯡꯁꯥ ꯌꯥꯝ ꯁꯥꯕ ꯌꯥꯝ ꯁꯥꯕ ꯃꯇꯝꯗꯣ ꯑꯗꯨꯗꯝ ꯉꯁꯤꯁꯦ ꯁꯦꯝꯕ ꯂꯣꯏꯔꯦ ꯐꯧꯗꯣꯛ ꯈꯔꯣꯏꯅꯤꯗꯅ ꯑꯗꯨꯒ ꯑꯃꯨꯛ ꯂꯧꯁꯤꯟꯕꯤꯔꯒ ꯃꯣꯏꯁꯦ ꯃꯐꯝ ꯆꯥꯅ ꯏꯁꯤꯡ ꯅꯣꯡꯒꯨꯝꯕ ꯇꯥꯔꯛꯄ ꯑꯣꯏꯔꯁꯨ ꯏꯁꯤꯡ ꯆꯣꯠꯂꯣꯏꯗꯕ ꯃꯐꯝ ꯑꯃꯗ ꯊꯝꯕꯤꯔꯅꯤ ꯂꯤꯛꯂꯥꯒꯨꯝꯕ ꯇꯥꯔꯣꯏꯗꯕ ꯃꯐꯝ ꯑꯃꯗ ꯑꯗꯨꯒ ꯅꯣꯡꯉꯥꯜꯂꯒ ꯑꯃꯨꯛ ꯄꯨꯊꯣꯛꯄꯤꯔꯅꯤ ꯑꯗꯨꯒ ꯑꯗꯨꯃꯥꯏꯅ ꯅꯣꯡꯉꯥꯜꯂ ꯑꯃꯛ ꯄꯨꯊꯣꯛꯄ ꯅꯨꯃꯤꯠ ꯇꯥꯔꯥ ꯑꯃꯨꯛ ꯂꯧꯁꯟꯕ ꯑꯗꯨꯃꯥꯏꯅ ꯅꯨꯃꯤꯠ ꯃꯉꯥꯅꯤꯁꯦ ꯇꯧꯕꯤꯕ ꯑꯗꯨ ꯅꯨꯃꯤꯠ ꯃꯉꯥꯅꯤꯁꯦ ꯇꯧꯕ ꯃꯇꯝꯗꯩꯗꯤ ꯂꯣꯏꯅ ꯃꯇꯣꯝꯗ ꯑꯩꯈꯣꯏꯅ ꯐꯀꯠꯅꯗꯕꯤꯗ ꯃꯇꯣꯝꯇ ꯐꯛꯀꯠꯂꯅꯤꯕ ꯑꯗꯨ ꯃꯇꯝꯗ ꯑꯩꯈꯣꯏꯅ ꯂꯣꯏꯅ ꯍꯥꯀꯠꯄꯤꯔꯦꯗꯅ ꯑꯁꯥꯏ ꯑꯃ ꯉꯍꯥꯛꯇꯪ ꯁꯟꯗꯣꯛꯄꯁꯤꯡꯗꯣ ꯂꯣꯏꯅ ꯐꯒꯠꯂ ꯃꯇꯨꯡꯁꯤꯗ ꯈꯣꯝꯖꯤꯜꯂꯅꯤ ꯄꯨꯟꯅ ꯈꯣꯝꯖꯤꯜꯂꯒ ꯉꯥꯏꯍꯥꯛꯇꯪ ꯑꯗꯨꯝ ꯃꯣꯏ ꯄꯨꯟꯅ ꯐꯣꯝꯃꯤꯟꯅꯒꯦꯁꯨ ꯌꯥꯔꯦ ꯑꯗꯨꯒ ꯑꯩꯈꯣꯏꯅ ꯑꯗꯨꯝ ꯑꯩꯈꯣꯏꯅ ꯀꯟꯇꯦꯅꯔ ꯑꯃꯗ ꯑꯩꯈꯣꯏꯅ ꯂꯤꯗ ꯊꯝꯅꯤꯡꯉꯤ ꯄꯥꯇ꯭ꯔ ꯇꯣ ꯑꯗꯨꯗ ꯍꯥꯞꯁ ꯂꯁꯤ ꯌꯥꯔꯦ ꯑꯗꯨꯃꯥꯏꯅ ꯇꯧꯔꯦꯗꯅ ꯑꯗꯨꯗꯨꯅ ꯊꯨꯝ ꯃꯣꯔꯣꯛꯀꯤꯅꯦꯕ ꯑꯀꯪꯕꯗ ꯊꯨꯝ ꯃꯣꯔꯣꯛꯀꯤ ꯍꯥꯏꯇꯥꯔꯦ
ꯑꯣ ꯑꯗꯣ ꯏꯆꯦ ꯍꯥꯏꯗꯤ ꯍꯧꯖꯤꯛꯀꯤ ꯍꯩꯅꯧ ꯑꯩꯈꯣꯏꯅ ꯁꯣꯏꯕ ꯀꯥꯟꯁꯦ ꯁꯤꯈꯤꯗ ꯍꯥꯏꯗꯤ ꯍꯩꯅꯜꯁꯦ ꯍꯥꯏꯗꯤ ꯗꯤ ꯌꯥꯝꯅ ꯊꯥꯅ ꯁꯣꯏꯕꯁꯦ ꯌꯥꯗꯕ꯭ꯔꯕ ꯅꯠꯇ꯭ꯔꯒꯅ ꯑꯗꯨꯝ ꯍꯥꯏꯗꯤ ꯆꯥꯡ ꯑꯃꯗ ꯑꯣꯏꯅ ꯁꯣꯏꯗꯣꯏꯔꯥ ꯅꯠꯇ꯭ꯔꯒꯅ ꯌꯥꯝꯅ ꯄꯥꯔꯞꯅ ꯁꯣꯏꯒ ꯇ꯭ꯔꯥ
ꯁꯣꯏꯕꯒꯤ ꯆꯥꯡꯁꯦ ꯄꯥꯅ ꯁꯣꯏꯕꯅ ꯐꯩꯌꯦ ꯃꯔꯝꯗꯤ ꯗ꯭ꯔꯥꯏ ꯇꯧꯍꯟꯗꯧꯕ ꯄꯣꯠꯅꯤꯅꯅꯦ ꯑꯩꯈꯣꯏꯅ ꯊꯥꯅ ꯁꯣꯏꯔꯦꯗꯤ ꯅꯨꯃꯤꯠ ꯃꯉꯥꯅꯤ ꯍꯥꯏꯁꯦ ꯅꯨꯃꯤꯠ ꯃꯉꯥꯅꯤ ꯍꯦꯟꯅ ꯆꯪꯉꯦ ꯑꯗꯨꯒ ꯀꯩꯅꯣꯁꯨ ꯇꯧꯋꯦꯕ ꯍꯥꯎꯕꯁꯨ ꯨ ꯋꯥꯠꯂꯦ ꯃꯔꯝꯗꯤ ꯀꯪꯕꯗꯣ ꯉꯝꯗ꯭ꯔꯕꯅꯤꯅ ꯊꯨꯅ ꯄꯨꯝꯊꯍꯜꯂꯦꯕ ꯑꯗꯨꯗꯨꯅ ꯌꯥꯏ ꯃꯈꯩꯗꯤ ꯄꯥꯞ ꯄꯥꯅ ꯁꯣꯏꯕꯤꯕꯅ ꯐꯩꯌꯦ ꯍꯧꯖꯤꯛꯀꯤ ꯗ꯭ꯔꯥꯏ ꯇꯧꯔꯒ ꯊꯝꯒꯗꯕ ꯄꯣꯠꯁꯤꯗꯗꯤ
ꯎ
ꯑꯗꯨꯒ ꯑꯗꯨꯃꯥꯏꯅ ꯀꯪꯍꯟꯕꯒꯤ ꯄꯣꯠꯁꯤꯗꯗꯤ ꯄꯥꯅ ꯁꯣꯏꯕꯤꯒꯗꯕꯅꯦ ꯁꯤꯁꯤꯅ ꯃꯈꯜ ꯑꯃ ꯂꯩꯈ꯭ꯔꯦꯗꯅ ꯑꯗꯨꯒ ꯃꯈꯜ ꯑꯃꯁꯤꯅ ꯑꯩꯈꯣꯏꯒꯤ ꯎ ꯃꯍꯤ ꯌꯥꯎꯕ ꯄꯣꯠꯅꯦꯕ ꯃꯍꯤ ꯑꯩꯈꯣꯏꯅ ꯕꯖꯥꯔꯗꯩꯒ ꯑ ꯁ ꯑ ꯑꯗꯨꯗꯒꯤꯒꯤ ꯁꯥꯕꯗ ꯍꯤ ꯈꯤꯇꯪꯒ ꯌꯥꯎꯕ ꯆꯣꯠ ꯆꯣꯠ ꯂꯥꯎꯕ ꯈꯔꯁꯨ ꯊꯦꯡꯅꯩꯗꯅ ꯑꯗꯨꯁꯤꯡꯁꯤꯅ ꯀꯃꯥꯏꯅ ꯁꯦꯝꯒꯦ ꯍꯥꯏ ꯀꯥꯟꯗ ꯍꯧꯖꯤꯛꯀꯤ ꯉꯁꯥꯏꯒꯤ ꯍꯥꯏꯕꯒꯤ ꯃꯑꯣꯡ ꯃꯇꯧꯁꯦ ꯃꯥꯟꯅꯔꯅꯤ ꯍꯥꯏꯗꯤ ꯂꯧꯔꯅꯤ ꯑꯗꯨꯒ ꯍꯩꯅꯧꯁꯦ ꯐꯖꯅ ꯆꯥꯝꯊꯣꯛꯄꯤꯔꯒ ꯃꯀꯨ ꯑꯩꯈꯣꯏꯅ ꯃꯀꯨ ꯌꯥꯎꯔ ꯆꯥꯅꯤꯡꯉꯁꯨ ꯃꯀꯨ ꯍꯥꯞꯄ ꯌꯥꯔꯦ ꯃꯀꯨ ꯈꯣꯛꯇꯣꯛꯇꯕꯤꯗ ꯑꯗꯨꯝ ꯁꯣꯏꯄ ꯌꯥꯔꯦ ꯑꯗꯨꯒ ꯃꯀꯨ ꯌꯥꯎꯍꯟꯅꯤꯡꯗꯕ ꯑꯣꯏꯔꯒꯅ ꯃꯀꯨꯁꯦ ꯂꯧꯊꯣꯛꯄꯤꯕ ꯌꯥꯏꯑꯕ ꯑꯩꯈꯣꯏꯒꯤ ꯑꯄꯥꯝꯕꯅꯦꯕ ꯑꯗꯨꯗꯤ ꯑꯗꯣ ꯃꯥꯁꯦ ꯍꯧꯖꯤꯛꯀꯤ ꯃꯍꯤ ꯌꯥꯎꯕꯤꯒꯤ ꯁꯣꯏꯕꯁꯤꯗꯗꯤ ꯑꯗꯨꯝ ꯌꯥꯔꯦ ꯑꯩꯈꯣꯏꯅ ꯊꯥꯍꯜꯂꯁꯨ ꯀꯩꯁꯨ ꯀꯥꯏꯗ꯭ꯔꯦ ꯃꯥꯗꯤ ꯑꯗꯨꯝ ꯍꯥꯏꯗꯤ ꯄ꯭ꯔꯤꯖꯥꯕ ꯃꯍꯤꯗꯨꯅ ꯇꯧꯔꯒ ꯄ꯭ꯔꯤꯖꯥꯕ ꯇꯧꯔ ꯑꯗꯨꯝ ꯊꯝꯕ ꯄꯣꯠꯅꯤꯅ ꯊꯥꯔꯁꯨ ꯀꯩꯁꯨꯝ ꯀꯥꯏꯗ꯭ꯔꯦꯕ ꯊꯥꯕꯅ ꯃꯌꯥꯝ ꯊꯥꯔꯨꯕꯗꯤ ꯌꯥꯕ ꯅꯠꯇꯦ ꯁꯨꯝ ꯆꯥꯡꯗꯣ ꯄꯨꯡꯉꯝꯗ꯭ꯔꯁꯨ ꯈꯔ ꯊꯥꯕ ꯌꯥꯎꯔꯁꯨ ꯀꯩꯁꯨ ꯀꯥꯏꯗꯦꯕ
ꯑꯍꯣꯏ ꯍꯥꯏꯗꯤ ꯆꯥꯕꯗ ꯅꯨꯡꯉꯥꯏꯒꯗꯕ ꯃꯑꯣꯡꯗꯣ
ꯎꯝ ꯑꯗꯨꯒꯤ ꯃꯍꯤ ꯌꯥꯎꯕꯤꯗꯨꯗꯗꯤ ꯑꯃꯨꯛꯀ ꯌꯥꯝ ꯄꯥꯔꯨꯕꯗꯗꯤ ꯆꯥꯕꯗ ꯅꯨꯡꯉꯥꯏꯔꯔꯣꯏꯕ ꯑꯩꯈꯣꯏ ꯆꯤꯛꯄ ꯈꯣꯠꯄꯗꯁꯨ ꯅꯨꯡꯉꯥꯏꯔꯣꯏ ꯑꯗꯨꯅ ꯑꯗꯨꯝ ꯈꯔ ꯈꯔ ꯊꯥꯔꯞ ꯊꯥꯔꯞ ꯇꯧꯔꯒ ꯆꯥꯡꯁꯦ ꯃꯥꯟꯅꯅ ꯁꯣꯏꯕꯤꯕ ꯑꯗꯨꯒ ꯎꯝ ꯑꯩꯈꯣꯏꯅ ꯎꯝ ꯑꯗꯨꯒꯤ ꯑꯩꯈꯣꯏꯅ ꯃꯣꯔꯣꯛ ꯊꯨꯝ ꯃꯣꯔꯣꯛꯀꯤ ꯁꯦꯝꯒꯦ ꯍꯥꯏꯔꯒꯅ ꯉꯁꯥꯏ ꯍꯥꯏꯔꯤꯕ ꯄ꯭ꯔꯣꯁꯦꯁꯇꯨꯗ ꯊꯨꯝ ꯍꯥꯞꯄꯤꯔꯅꯤ ꯑꯗꯨꯒ ꯃꯣꯔꯣꯛ ꯍꯥꯞꯄꯤꯔꯅꯤ ꯑꯗꯨꯒ ꯐꯨꯗ ꯀꯂꯔꯁꯦ ꯍꯥꯞꯄꯤꯔꯒ ꯇꯣꯠꯂꯅꯤꯗꯅ
ꯎꯝ
ꯗꯨꯀꯥꯟꯗ ꯃꯥꯒꯤ ꯃꯍꯤꯁꯤ ꯃꯍꯤꯁꯦ ꯊꯣꯛꯂꯛꯑꯅꯤ ꯃꯍꯤꯁꯦ ꯂꯧꯊꯣꯛꯑ ꯃꯇꯨꯡꯁꯤꯗ ꯑꯩꯈꯣꯏꯒꯤ ꯄꯥꯇꯔꯤꯗ ꯍꯥꯞꯆꯜꯂꯒ ꯊꯥꯎ ꯑꯃꯨꯛ ꯍꯥꯞꯇꯣꯏꯅꯦꯕ ꯃꯥꯗꯤ ꯃꯍꯤ ꯌꯥꯎꯕꯤꯒꯤꯁꯤꯗꯤ ꯊꯥꯎ ꯍꯥꯞꯇꯕ ꯌꯥꯔꯣꯏꯕ ꯅꯠꯇ ꯭ꯔꯗꯤ ꯄꯨꯝꯊꯔꯛꯀꯅꯦꯕ ꯊꯨꯅ ꯊꯥꯎꯁꯤꯅ ꯄꯨꯝꯊꯍꯜꯂꯣꯏꯗꯣꯏꯅꯦꯕ ꯃꯣꯏꯁꯦ
ꯍꯗꯣ ꯏꯆꯦ ꯍꯥꯏꯗꯤ ꯁꯨꯝ ꯎꯝ ꯑꯗꯨꯒꯤ ꯃꯍꯤ ꯌꯥꯎꯕꯒꯤ ꯁꯦꯝꯕ ꯀꯥꯟꯁꯦ ꯁꯤꯗ ꯍꯥꯏꯗꯤ ꯁꯦꯝꯕ ꯂꯣꯏꯔꯀꯥꯟꯗ ꯆꯝꯄ꯭ꯔꯥ ꯃꯍꯤꯒꯨꯝꯕ ꯁꯨꯝꯖꯤꯟꯕ ꯅꯠꯇ꯭ꯔꯒꯅ ꯚꯕꯤꯅꯦꯒꯔꯒꯨꯝꯕꯁꯦ ꯍꯥꯏꯕꯗꯤ ꯍꯥꯞꯄꯁꯨ ꯌꯥꯕ꯭ꯔꯣ
ꯑꯗꯨꯒꯤ ꯆꯝꯄ꯭ꯔꯥ ꯃꯍꯤꯒꯨꯝꯕ ꯁꯨꯝꯖꯤꯟꯕꯗꯨꯗꯤ ꯑꯩꯅ ꯇꯧꯕꯗꯗꯤ ꯑꯃꯨꯛꯐꯥꯎꯗꯤ ꯇꯧꯗꯦ ꯚꯦꯅꯦꯒꯔ ꯍꯥꯞꯄꯒꯨꯝꯕꯗꯤ
ꯎꯝ ꯍꯥꯏꯗꯤ ꯁꯨꯝ ꯃꯤꯅꯒꯨꯝꯕ ꯑ ꯑꯗꯨꯃꯥꯏꯅ ꯍꯥꯞꯅꯕꯗꯨꯁꯨ ꯁꯨꯝ ꯊꯦꯡꯅꯒꯨꯝ ꯇꯧꯕ ꯑꯗ ꯍꯥꯏꯗꯤ ꯏꯆꯦꯅ ꯁꯦꯝꯕ ꯀꯥꯟꯗꯁꯨ ꯑꯗꯨꯃꯥꯏꯅ ꯍꯥꯏꯗꯤ ꯁꯨꯝ ꯄꯨꯝꯊꯗꯅꯕ ꯍꯥꯞꯄ꯭ꯔꯥ
ꯃꯣꯏ ꯍꯣꯏ ꯃꯤ ꯈꯔꯁꯨ ꯑꯗꯨꯝ ꯍꯥꯞꯅꯕ ꯂꯩ ꯑꯗꯣ ꯑꯩꯅ ꯁꯦꯝꯕ ꯃꯑꯣꯡꯗꯨꯗꯗꯤ ꯑꯩꯗꯤ ꯍꯥꯞꯇꯦꯕ ꯍꯧꯖꯤꯛꯀꯤ ꯊꯥꯎꯁꯛ ꯑꯣꯏꯅ ꯈꯔ ꯅꯝꯂꯞ ꯍꯥꯞꯄꯦꯕꯀꯣ ꯑꯗꯨ ꯊꯥꯎꯁꯦ ꯈꯔ ꯅꯝꯂꯞ ꯍꯥꯞ ꯍꯥꯞꯄꯒ ꯑꯗꯨꯃꯥꯏꯅ ꯊꯨꯝꯃꯣꯔꯣꯛꯈꯤꯁꯦ ꯊꯨꯝ ꯃꯣꯔꯣꯛ ꯊꯨꯝ ꯇꯣꯠꯄꯤꯔꯅꯤ ꯃꯥꯒꯤ ꯅꯝꯒꯗꯕ ꯆꯥꯡ ꯃꯣꯔꯣꯛ ꯇꯣꯠꯄꯤꯔꯅꯤ ꯑꯗꯨꯒ ꯃꯍꯤ ꯊꯣꯛꯂꯛꯀꯅꯦꯕ ꯍꯩꯗꯨꯒꯤ ꯑꯗꯨ ꯃꯍꯤꯗꯨꯗꯤ ꯍꯥꯞꯄ ꯌꯥꯗꯦꯀꯣ ꯑꯗꯨꯒ ꯃꯄꯜꯗꯣ ꯂꯧ ꯂꯧꯈꯠꯂꯒ ꯀꯟꯇꯦꯅꯔꯗ ꯍꯥꯞꯄꯤꯔꯅꯤ ꯑꯗꯨꯒ ꯊꯥꯎ ꯑꯃꯨꯛ ꯍꯩꯖꯤꯟꯕꯅꯦꯕ ꯑꯩꯅ ꯇꯧꯔꯤꯁꯤꯅ
ꯎꯝ ꯎꯝ
ꯑꯗꯨꯒ ꯑꯗꯨꯃꯥꯏꯅ ꯊꯝꯒ꯭ꯔꯅꯤꯕ ꯑꯗꯨꯒ ꯑꯩꯈꯣꯏꯅ ꯑꯊꯨꯝꯕꯖꯨ ꯆꯥꯗ꯭ꯔꯥ ꯑꯆꯥꯔꯗ ꯆꯤꯅꯤꯒꯤ ꯑꯗꯣ ꯑꯊꯨꯝꯕꯒꯤ ꯁꯦꯝꯒꯦ ꯍꯥꯏꯔꯒꯅ ꯊꯨꯝꯒꯤ ꯃꯍꯨꯠꯇ ꯑꯩꯈꯣꯏꯅ ꯀꯩꯅꯣꯁꯦ ꯍꯥꯞꯄꯤꯗꯣꯏꯅꯦꯕ ꯃꯣꯔꯣꯛꯁꯨ ꯍꯥꯞꯄꯔꯣꯏ ꯑ ꯆꯤꯅꯤ ꯈꯤꯇꯪ ꯍꯥꯞꯄꯅꯤ
ꯎꯝ
ꯑꯗꯨꯒ ꯐꯨꯗ ꯀꯂꯔ ꯌꯦꯜꯂꯣꯁꯨ ꯂꯩ ꯑꯗꯣ ꯍꯩꯅꯧꯗꯗꯤ ꯑꯗꯨꯝ ꯌꯦꯜꯂꯣꯗꯁꯨ ꯎꯏꯀꯣ ꯔꯦꯠꯇꯁꯨ ꯍꯥꯞꯅꯕ ꯊꯦꯡꯅꯩ ꯀꯣ ꯐꯨꯗ ꯀꯂꯔꯁꯤꯗꯤ ꯑꯗꯣ ꯑꯩꯗꯗꯤ ꯑ ꯍꯧꯖꯤꯛꯀꯤ ꯑꯊꯨꯝꯕꯒꯤꯗꯗꯤ ꯌꯦꯂꯣꯅ ꯈꯔ ꯆꯥꯟꯅꯗꯧ ꯃꯥꯜꯂꯦꯅ ꯌꯦꯂꯣꯗ ꯑꯣꯏꯅ ꯍꯥꯞꯄꯦꯕ ꯑꯗꯨꯃꯥꯏꯅ ꯇꯧꯔꯒ ꯃꯥꯁꯨ ꯊꯥꯎ ꯍꯥꯞꯄꯤꯗꯣꯏꯅꯦ ꯑꯗꯨꯝ ꯍꯥꯏꯗꯤ ꯊꯨꯝ ꯊꯨꯝ ꯃꯣꯔꯣꯛ ꯀꯤꯗꯨꯒ ꯑꯗꯨꯝ ꯆꯞ ꯃꯥꯟꯅꯩ ꯄ꯭ꯔꯣꯁꯦꯁꯇꯣ ꯃꯥꯅ ꯊꯨꯝꯃꯔꯣꯛ ꯍꯥꯞꯇꯕꯤ ꯆꯤꯅꯤ ꯍꯥꯞꯄꯒ ꯇꯧꯕ ꯋꯥ ꯈꯛꯇꯅꯦꯕ ꯍ ꯍ ꯍ ꯑꯗꯨꯃꯥꯏꯅ ꯇꯧꯋꯦ ꯑꯗꯨꯒ ꯑꯃꯅ ꯑꯩꯈꯣꯏꯒꯤ ꯎꯝ ꯀꯦꯟꯗꯤꯒꯤ ꯇꯥꯏꯞꯇ ꯇꯧꯕ ꯑꯃ ꯂꯩꯕꯗꯣ ꯑꯩꯅ ꯁꯦꯝꯕꯗꯣ ꯃꯃꯥꯡ ꯆꯍꯤꯗꯁꯨ
ꯍꯥꯏꯗꯤ ꯀꯪꯗꯤ ꯀꯪꯉꯒ ꯍꯥꯏꯗꯤ ꯊꯣꯠꯂꯒ ꯆꯥꯕꯗ ꯅꯨꯡꯉꯥꯏꯕꯗꯣ
ꯑ ꯌꯥꯈꯣꯡ ꯅꯞꯄꯤꯒꯤ ꯇꯥꯏꯞ ꯇꯒ ꯅꯞꯁꯤꯜꯂꯒ ꯆꯥꯕꯗ ꯌꯥꯝꯅ ꯅꯨꯡꯉꯥꯏꯕꯗꯣ ꯍꯥꯎꯖ ꯍꯥꯎꯕ ꯑꯗꯨ ꯃꯥꯒꯤ ꯁꯦꯝꯕꯒꯤ ꯃꯑꯣꯡꯁꯤꯅ ꯈꯔ ꯇꯣꯡꯉꯥꯜꯂꯦ
ꯍꯥꯏꯗꯤ ꯃꯥꯖꯤꯅ ꯍꯥꯟꯅ ꯐꯨꯠꯂꯒ ꯑꯗꯨꯃꯥꯏꯅ ꯑꯣꯏꯅ ꯁꯦꯝꯕ꯭ꯔꯣ
ꯍꯣꯏ ꯃꯥꯁꯦ ꯍꯥꯟꯅ ꯃꯥꯗꯤ ꯃꯀꯨ ꯌꯥꯎꯕꯗꯤ ꯅꯨꯡꯉꯥꯏꯔꯔꯣꯏ ꯑꯩꯈꯣꯏꯅ ꯍꯩꯅꯧꯁꯦ ꯐꯖꯅ ꯃꯀꯨꯁꯦ ꯍꯥꯟꯅ ꯈꯣꯛꯇꯣꯛꯄꯤꯔꯅꯤ ꯏꯁꯤꯡ ꯍꯩꯅꯧꯁꯦ ꯑꯍꯥꯟꯕꯗ ꯏꯁꯤꯡ ꯑꯐꯕꯗ ꯍꯥꯟꯅ ꯆꯥꯝꯊꯣꯛꯑꯒ ꯃꯀꯨꯁꯦ ꯐꯖꯅ ꯈꯣꯛꯇꯣꯛꯄꯤꯔꯅꯤ ꯑꯗꯨꯒ ꯃꯥꯒꯤꯗꯗꯤ ꯗꯤ ꯑꯗꯨꯝ ꯊꯥꯍꯟꯒꯦꯁꯨ ꯌꯥꯔꯦ ꯄꯥ ꯄꯥ ꯌꯥꯝ ꯄꯥꯕꯗꯤ ꯅꯨꯡꯉꯥꯏꯔꯔꯣꯏ ꯃꯉꯣꯟꯗꯁꯨ ꯆꯥꯡꯆꯠ ꯑꯝꯗ ꯎꯝ ꯎꯝ ꯄꯤꯁꯁꯦ ꯐꯖ ꯐꯖꯅ ꯀꯛꯄꯤꯕ ꯍꯥꯏꯇꯥꯔꯦ ꯍꯣꯔꯦꯟ ꯀꯪꯕꯗꯥ ꯃꯥꯟꯅ ꯅꯕꯀꯣ
ꯎꯝ
ꯑꯗꯨꯃꯥꯏꯅ ꯇꯧꯔꯒ ꯁꯣꯏꯕꯤꯔꯅꯤ ꯅꯤ ꯁꯣꯏꯕꯤꯕ ꯂꯣꯏꯔꯀꯥꯟꯗ ꯑ ꯀ ꯑꯩꯈꯣꯏꯅ ꯒ꯭ꯌꯥꯁꯇ ꯊꯥꯡꯒꯠꯄ ꯌꯥꯕ ꯄꯣꯣꯟ ꯑꯃꯗ ꯃꯥꯁꯦ ꯍꯩꯁꯤꯡꯁꯦ ꯍꯥꯞꯆꯜꯂꯦꯗꯅ ꯑꯗꯨꯒ ꯆꯤꯅꯤ ꯑꯩꯈꯣꯏꯅ ꯄꯥꯝꯃꯤꯕ ꯆꯥꯡꯗꯣ ꯍꯥꯞꯇꯣꯏꯅꯦꯕ
ꯑꯣ